ꯎꯝ ꯑꯥꯎ ꯑꯣ ꯇꯥꯏꯌꯦ꯫
ꯎꯝ ꯂꯥꯏꯔꯤꯛ ꯄꯥꯏꯔꯣ?
ꯂꯥꯏꯔꯤꯛꯁꯤ ꯚꯥꯏ ꯄꯥꯁꯤꯔꯖꯨ ꯈꯜꯂꯤ ꯑꯃꯨꯛ ꯄꯥꯔꯣꯏꯁꯤꯔꯥ ꯑꯃꯨꯛ ꯈꯜꯂꯦ ꯑꯅꯤꯅꯤ ꯈꯜꯂꯤꯁꯤ ꯌꯥꯗ꯭ꯔꯦꯅꯦꯍꯦ ꯍꯌꯦꯡ ꯅꯠꯇ꯭ꯔꯣ ꯑꯩꯈꯣꯏꯒꯤꯗꯤ? ꯄꯥꯔꯔꯣꯏ ꯈꯜꯂꯛꯏꯁꯤꯅ ꯄꯥꯔꯁꯨ ꯉꯝꯃꯛꯇꯧ ꯃꯥꯟꯗ꯭ꯔꯕ꯫
ꯉꯝꯗꯤ ꯉꯝꯃꯔꯣꯏꯌꯦ ꯑꯩꯅ ꯍꯥꯏꯅ ꯚꯥꯏ ꯀꯩꯅꯣꯄꯥꯔꯅꯣ ꯍꯥꯏꯕ ꯍꯥꯏꯗꯤ ꯑꯪꯀꯒꯤ ꯑꯪꯀꯒꯤ ꯁꯔꯨꯛꯇꯣ
ꯑꯪꯀꯩ-ꯁ-ꯑ
ꯑꯪꯀꯒꯤ ꯁꯔꯨꯛꯇꯣ ꯑꯗꯨ ꯊꯥꯗꯣꯛꯑꯣ ꯍꯥꯏꯕ ꯑꯩꯅ ꯍꯥꯏꯁꯤ꯫
ꯑꯩꯁꯨ ꯑꯗꯨꯅꯦ ꯈꯜꯂꯝꯃꯤꯁꯦ ꯑꯗꯨꯒ ꯕꯦꯁꯤꯛꯇꯣ ꯑ- ꯂꯧ-ꯎꯝ ꯅꯠꯇ꯭ꯔꯗꯤ ꯅꯪꯗꯧ ꯃꯥꯟꯗ꯭ꯔꯦꯕ꯫
ꯎꯝ ꯑꯣꯏꯇ꯭ꯔꯦ ꯀꯥꯏꯅ ꯑꯩꯁꯤ ꯀꯅꯥꯅ ꯉꯝꯗꯣꯏꯅꯣ ꯄ꯭ꯔꯣꯒ꯭ꯥꯔꯝ ꯀꯨꯟ ꯑꯗꯩ ꯇꯔꯥꯇꯔꯦꯠ ꯃꯌꯥꯝ ꯀꯥꯏ ꯉꯝꯗꯣꯏꯅꯣ ꯚꯥꯏ꯫
ꯑꯗꯨꯅꯦ ꯍꯥꯏꯖꯦ꯫
ꯑꯦꯔꯤꯠꯃꯦꯇꯤꯛꯀꯤ ꯊꯕꯛ ꯄꯣꯒ꯭ꯥꯔꯝ ꯀꯨꯟ ꯒꯥꯏꯅ ꯑꯁ꯫ ꯀꯥꯏ ꯃꯇꯝ ꯄꯤꯕꯅ ꯌꯥꯔꯣꯏ ꯚꯥꯏꯁꯦ ꯁꯨꯡꯍꯩ ꯍꯩꯇꯕ ꯄꯣꯠꯅꯦ ꯍꯥꯏꯕ꯫
ꯁꯤꯕꯨ ꯈꯪꯅ ꯃꯥꯥꯟꯅꯦ ꯀꯩꯝ ꯇꯧꯔꯛꯇꯕ ꯄꯣꯠꯅꯦ ꯍꯥꯏꯕ ꯑꯗꯨꯕꯨ ꯀ꯭ꯂꯥꯁ-ꯀ꯭ꯂꯥꯁ ꯀꯨꯟꯊ꯭ꯔꯥꯃꯨꯛ ꯇꯧ ꯃꯥꯜꯂꯦꯀꯣ ꯁꯦ
ꯎꯝ
ꯀ꯭ꯂꯥꯁ ꯀꯨꯟꯊ꯭ꯔꯥꯗ ꯄꯨꯂꯞ ꯈꯪꯉꯨ ꯑꯗꯨꯗꯤ ꯀꯅꯥ ꯌꯥꯅꯤ꯫
ꯁꯥꯔꯖꯨ ꯈꯔ ꯈꯪꯅ ꯇꯧꯔꯛꯀꯅꯤꯗ꯫
ꯑꯗꯣ ꯃꯥꯅ ꯄꯤꯗꯕꯁꯨ ꯌꯥꯎꯔꯤ ꯑꯗꯨꯗꯣ ꯍꯪꯖꯤꯜꯂꯛꯏꯅꯦ ꯍꯦꯛꯇ꯫
ꯇꯧꯑꯦ-ꯇꯧꯑꯦ ꯑꯗꯨꯕꯨꯗꯤ ꯆꯤꯟꯅꯒ ꯍꯥꯏꯐꯦꯠꯀ ꯄꯟꯗꯤ ꯄꯜꯂꯝꯕꯖꯤꯡ꯫
ꯑꯥ ꯁꯨꯡꯄꯤꯗꯤ ꯄꯤꯗꯕ ꯑꯗꯨ ꯍꯪꯖꯤꯜꯂꯛꯑꯦꯕ꯫ ꯀꯃꯥꯏꯅ ꯇꯧꯗꯣꯏꯅꯣ ꯈꯪꯗꯦꯕꯣ꯫ ꯑꯩꯖꯨ ꯉꯔꯥꯡꯖꯨ ꯌꯦꯡ ꯉꯔꯥꯡꯖꯨ ꯄꯥꯒꯦꯅ ꯇꯧꯔꯝꯃꯦ꯫ ꯇꯟꯗꯅ ꯇꯨꯝꯊꯣꯛꯑꯦ ꯆꯤꯡꯒ ꯈꯔ ꯆꯤꯡꯀꯥꯔꯨꯕꯒꯤ ꯋꯥꯕꯒ꯫
ꯂꯥꯏ ꯂꯥꯏꯔꯤꯛ ꯄꯥꯗꯦ ꯍꯥꯏꯗꯣ
ꯅꯣꯏꯗꯤ ꯅꯣꯏꯗꯤ ꯍꯌꯦꯡꯕꯥꯎ ꯃꯇꯝ ꯂꯩꯔꯝꯒꯤꯅꯤꯗ꯫
ꯍꯌꯦꯡꯅꯕꯨ ꯀꯌꯥꯝ ꯄꯥꯗꯣꯏꯅꯣꯗ꯫
ꯍꯣꯏ ꯑꯗꯨꯕꯨꯗꯤ꯫ ꯄꯥꯅꯤꯡꯗꯕ ꯑꯃ ꯄꯣꯛꯑꯦ ꯍꯥꯏꯕ ꯏꯁꯥꯖꯦꯑꯩ ꯆꯨꯝꯅ ꯄꯥꯅꯤꯡ ꯑꯦꯛꯖꯥꯝꯅꯤ ꯍꯥꯏꯕꯒꯤ ꯈꯔ ꯥꯅꯤꯡꯒꯗꯕ ꯄꯥꯅꯤꯡꯒꯗꯕꯗꯨ ꯁꯨꯛꯄꯣꯛ ꯄꯣꯛ ꯇ꯭ꯔꯦ ꯄꯥꯅꯤꯡꯗ꯭ꯔꯦꯕ꯫ ꯑꯗꯨꯅ ꯑꯩ ꯑꯗꯨꯝ ꯂꯩꯔꯤꯖꯤꯅꯤ ꯄꯥꯁꯤꯔꯥ ꯈꯜꯂꯒ ꯂꯦꯞꯇꯣꯞꯇꯤ ꯐꯥꯛꯇꯣꯛꯄ ꯌꯨꯇ꯭ꯌꯨꯕ ꯈꯔ ꯊꯥꯔꯒ ꯑꯗꯨꯝ ꯌꯦꯡ ꯂꯩꯕ ꯁꯤꯅꯦꯃꯥꯁꯦ ꯑꯩꯅ ꯇꯧꯔꯤꯁꯦ꯫
ꯑ ꯄꯥꯅꯤꯡꯗꯕ ꯑꯗꯨ ꯕꯦꯁꯤ ꯄꯩꯊꯣꯗꯤ ꯂꯥꯏꯗꯅ ꯑꯃꯨꯛ
ꯁꯗ ꯍꯥꯏꯔꯤꯁꯦ ꯅꯪ ꯄꯥꯗ ꯌꯥꯔꯣꯏꯃꯤ ꯅꯪꯕꯣ
ꯄꯥꯗꯣꯏꯅꯦ ꯦꯁꯤ ꯃꯥꯏꯊꯣꯟꯗꯤ ꯂꯤꯞꯔ ꯀꯩꯀꯥ ꯃꯃꯥꯡ ꯇꯧꯒꯦꯁꯤꯡ ꯈꯪꯉꯦꯕ ꯔ ꯀꯩꯀꯥ ꯇꯧꯕꯗꯨꯕꯨꯗꯤ
ꯔꯤꯕꯁꯀꯤ ꯑꯁꯥꯡꯕꯗꯨꯔꯣ ꯅꯪ ꯈꯪꯉꯦꯥ ꯑꯇꯦꯟꯕꯗꯨꯔꯣ
ꯑꯇꯦꯟꯕꯗꯣ ꯑꯁꯥꯡꯕꯗꯣ ꯊꯥꯔꯨꯎꯅꯦ ꯅꯪ ꯂꯩꯔꯗꯤ ꯑꯩ ꯑꯁꯥꯡꯕ ꯂꯩꯇꯦ ꯑꯗꯨꯗꯤ ꯑꯁꯥꯡꯕꯗꯣ ꯀꯅꯥ ꯂꯩꯕꯅꯣ ꯈꯪꯗꯦ ꯑꯗꯨꯗ ꯑꯩꯁꯨ ꯑꯁꯥꯡꯕꯗ ꯂꯩꯇꯦꯕ
ꯃꯥ ꯐꯤꯔꯒꯗꯔꯣ ꯑꯗꯨꯧꯕ
ꯄꯤꯔꯛ ꯀꯅꯤꯗ ꯏꯁ ꯑꯩꯁꯨ ꯑꯁꯥꯡꯕꯗꯤ ꯂꯩꯇꯦ ꯍꯥꯏꯕ ꯑꯩꯁꯨ ꯐꯅꯌꯥꯝ ꯊꯤꯔꯝꯕꯅꯤ
ꯍꯛꯆꯥꯡꯗꯨꯗ ꯑꯩ ꯉꯍꯥꯎꯋꯥꯏ ꯄꯩꯈꯥ ꯂꯩꯔꯝꯣꯏ ꯂꯩꯔꯝꯒꯅꯤ ꯃꯥ ꯉꯥꯎꯏ ꯑꯩꯉꯣꯟꯗ ꯊꯥꯔꯗꯤ ꯊꯥꯛ ꯇꯧꯅꯤ ꯑꯩꯅ ꯍꯦꯟꯗꯤ ꯄꯥꯔꯨꯁꯦꯕ
ꯅꯪꯁꯨ ꯄꯥꯕ ꯇꯟꯕꯒꯦ
ꯇꯟꯕꯒꯤ ꯀꯥꯏ ꯂꯩꯇꯦꯕ ꯑꯗꯨꯒꯤ ꯄꯉꯜ
ꯕꯤ ꯁꯦꯝ ꯍꯪꯕꯅꯦ ꯑꯗꯨꯗꯒꯤ ꯀ ꯖꯤ ꯁꯤ ꯗꯤ ꯀꯩꯇ ꯍꯪꯍꯧꯕꯒꯅꯤ ꯀꯃꯥꯏ ꯀꯃꯥꯏ ꯀꯝ ꯀꯔꯝꯕ ꯄ꯭ꯔꯣꯒꯥꯝ ꯈꯪꯗꯦ ꯍꯪꯅꯤꯡ ꯗꯣꯏꯁꯨꯣ
ꯒ꯭ꯔꯦꯇꯦꯁ ꯀꯩ ꯀꯃꯟ ꯗꯤꯚꯥꯏꯖꯔ ꯍꯥꯏꯕ ꯀꯩꯅꯣ ꯇꯉꯥ ꯇꯂꯒꯥ ꯍꯥꯉ ꯖꯦꯜ ꯔꯨꯇꯨ ꯍꯥꯉ ꯃꯅꯦ ꯕꯦꯁꯤꯛ ꯋꯥꯏꯊꯣꯟꯗ ꯑꯗꯨ ꯂꯣꯡꯗꯨ ꯆꯜꯂꯦ ꯁꯥꯔꯒꯤꯗ
꯭ꯔꯥꯇ ꯄꯣ ꯁꯟꯇ꯭ꯔꯥꯇ ꯍꯥꯏꯖꯅ
ꯎꯝ ꯍꯗꯗꯦ
ꯀ ꯑꯁ ꯈꯪꯗꯦꯕ ꯌꯨꯂꯔ ꯃꯦꯊꯠꯁꯤꯗ ꯁꯨꯡꯍꯥꯡ ꯈꯪꯗꯦ ꯑꯇꯩ ꯔꯪꯒꯥ ꯀꯠꯇ ꯁꯤ ꯀ ꯍꯪꯉꯦ
ꯑꯩ ꯌꯦꯡ ꯉꯝꯃꯤꯅꯦꯕ
ꯁꯥꯥꯏ ꯀꯣꯏꯁꯟꯗꯗꯤ ꯉꯝꯕ꯭ꯔꯥ
ꯌꯦꯡꯉꯝꯃꯦꯕ ꯍꯥꯟꯅꯒꯤ ꯔꯣꯃꯤꯌꯣꯅꯥ ꯔꯣꯃꯤꯌꯣꯗ ꯂꯩꯕꯗꯣ
ꯎꯝ
ꯃꯃꯥꯡ ꯆꯍꯤꯒꯤꯔ ꯈꯪꯗꯦ ꯑꯗꯨ ꯌꯦꯡꯕꯅꯦꯕ ꯑꯗꯨꯗꯗꯤ ꯑꯗꯨꯃꯥꯏꯅ ꯇꯧꯋꯦꯕ
ꯈꯪꯗꯅ ꯀꯥꯒꯦꯅ ꯈꯔ ꯕꯥꯏ ꯁꯦꯛꯁꯟꯗꯨꯗꯤ ꯈꯨꯨꯁꯥꯡꯗꯨꯗꯤ ꯑꯁ ꯌꯥꯗ꯭ꯔꯦꯍꯦ ꯑꯗꯨꯝꯗꯤ
ꯑ
ꯊ ꯃꯦ ꯁꯟꯕꯗꯤ
ꯎꯝ ꯍꯝ
ꯑ ꯁꯤꯝꯁꯟ ꯊ꯭ꯔꯤ ꯕꯥꯏ ꯑꯩꯠꯆ ꯄꯤꯖꯋꯥꯅꯦꯦꯀꯣ
ꯏꯗꯗꯝ
ꯃꯥ ꯕꯤꯖꯦ ꯀꯩꯗꯔꯨꯖ ꯁꯤꯚꯥꯏ ꯆꯨꯞꯄꯤꯗꯦ ꯀꯌꯥ ꯇꯁꯇꯔꯦ ꯑꯗꯒꯤ ꯐ ꯐꯣꯜ ꯁꯕꯤꯗꯦ
ꯎꯝ
ꯅꯣꯏ ꯑꯣꯖꯖꯤꯗꯤ ꯃꯩꯅꯤꯍꯦ
ꯑꯩ ꯌꯥꯝ ꯋꯥꯔꯦ ꯚꯥꯏ ꯁꯤ ꯐꯁꯥꯏ ꯆꯨ ꯂꯣꯔ ꯀꯣꯄꯤꯤ
ꯎꯝ ꯍꯧꯖꯤꯛꯄ꯭ꯔꯥ
ꯑꯣꯀꯦ ꯐꯪꯃꯦ ꯌꯥ꯭ꯔꯦ ꯋꯥꯔꯜ ꯀꯞꯁꯦ ꯍ ꯆꯍꯤ ꯑꯃꯡꯨꯝꯕ ꯁꯤꯜꯂꯗꯤ ꯁꯤꯅꯤꯅ
ꯑꯩ ꯌꯦꯡꯗ꯭ꯔ ꯑꯗꯨꯣ ꯍꯩꯅꯣꯏꯗꯤ ꯁꯣꯔꯤꯗꯤ ꯅꯪꯒꯤ ꯎꯝ ꯀꯃꯥꯏꯅ ꯇꯧꯔꯤꯅꯣ ꯑꯩꯗꯤꯌꯦ ꯀꯔ
ꯕ ꯑꯣꯏꯗꯤ ꯗꯤꯄꯥꯔꯠꯃꯦꯟꯗꯤ ꯑꯩꯁꯦ ꯁꯤꯡꯗ ꯂꯩꯕ ꯌꯥꯝ ꯌꯥꯎꯔꯍꯦ
ꯅꯪꯁꯤꯡ ꯂꯩꯕꯗꯤ ꯑꯣ ꯀꯩꯇꯧ ꯍꯌꯦꯡ ꯍꯣꯔꯦꯟꯒꯤꯔꯥ
ꯑꯩꯅꯦꯛ ꯄꯣ ꯏꯁꯇꯦꯗ ꯁꯥꯟꯅꯅꯦꯅ ꯇꯧꯔꯤ
ꯀꯔ ꯆꯣꯀꯤꯅꯤ ꯄꯥꯔꯁꯣꯅꯦꯜ ꯃꯦꯁꯦꯖ ꯑꯣꯏꯅ ꯊꯥꯔꯛꯈꯤꯗꯨꯣꯏꯅꯦ
ꯀꯥꯏ ꯋꯥꯏꯗꯤ ꯄꯨꯔꯥ ꯑꯗꯨꯅ ꯍꯌꯦꯡꯁ ꯂꯥꯏ ꯄꯥꯕ ꯌꯥꯔꯣꯏ ꯄꯨꯈ꯭ꯔ
ꯍ
ꯉꯔꯥꯡ ꯆꯤꯡꯒꯥ ꯀꯅꯖꯤꯠ ꯀꯇꯅꯤ ꯈꯟꯖꯗꯤ ꯏꯅꯦꯅꯤ ꯆꯠꯅꯔꯛꯄ ꯍꯥꯏꯁꯦ ꯃꯥ ꯌꯦꯠꯅꯔꯤꯅꯦ ꯍꯥꯏꯕ ꯃꯦꯁꯤꯒꯅ ꯑꯗꯨꯒꯒꯤ ꯃꯔꯛꯇ ꯑꯥ ꯃꯦꯁꯤꯅꯣ ꯅꯣꯏꯒꯤ ꯀꯩꯅꯣꯅꯦ ꯍꯥꯏꯔꯒ ꯋꯥꯟ ꯑꯣꯐ ꯗ ꯒ꯭ꯔꯦꯇꯦꯁꯅꯦ ꯍꯥꯏꯔꯒ ꯀꯩꯅꯣ ꯇꯧꯗꯦ ꯏꯁꯄꯣꯔꯠꯁꯃꯦꯟꯁꯤꯞ ꯌꯥꯎꯗꯦ ꯃꯤ ꯋꯥ ꯁꯦꯝꯃꯤ ꯀꯥꯏꯗ ꯀꯧꯁꯤꯜꯂꯤ ꯈꯣꯠꯆꯜꯂꯤꯅꯀꯣ ꯑꯁ ꯑꯗꯨꯕꯨ ꯈ꯭ꯋꯥꯏꯗꯒꯤ ꯀꯩꯅꯣ ꯑꯣꯏꯕ ꯊꯥꯔꯇꯤ ꯑꯣꯏꯕꯗꯤ ꯑꯥꯔꯖꯦꯟꯇꯤꯅꯥꯅꯤ ꯀꯩꯅꯣ ꯈꯨꯗꯤꯡꯗ
ꯑꯗꯨꯗꯩ ꯀꯅꯁꯤ ꯍꯔ
ꯀꯩꯅꯣꯁꯤꯗ ꯍꯧꯔꯛꯑꯦ ꯑꯦ ꯃꯤꯅ ꯎꯨꯏꯔꯦ ꯐꯤꯅ ꯈꯣꯡꯕꯗꯨꯗꯤ ꯑꯗꯨ ꯇꯧꯔ ꯑꯗꯨꯗꯤ ꯇꯥꯔꯒ
ꯍꯣꯏ ꯑꯦꯗꯚꯥꯟꯇꯦꯖ ꯂꯧꯕꯗꯤꯁꯥ ꯇ ꯑꯦꯗꯚꯥꯟꯇꯦꯖ ꯂꯧꯕꯁꯤꯗꯤ ꯃꯁ ꯇꯝꯅꯤ ꯚꯥꯏ ꯀꯗ꯭ꯔꯣ ꯇꯧꯔ꯭ꯔꯣ
ꯑ ꯑ ꯍꯥꯏꯛꯅꯦ ꯑꯦꯗꯚꯥꯟꯇꯦꯖ ꯂꯧꯔꯁꯨ ꯚꯥꯏ ꯃꯤ ꯁꯦꯝꯃꯤꯉꯩꯗ ꯀꯩꯅꯣ ꯇꯧꯕꯗꯨꯗꯤ ꯑ ꯀꯥꯎꯕ ꯈꯣꯠꯄꯗꯤ ꯚꯥꯏ ꯑꯩ ꯑꯣꯏꯔꯁꯨ ꯇꯧꯔꯣꯏ ꯀꯥꯏ ꯀꯩꯅꯣ ꯇꯦꯟꯃꯤꯁꯟ
ꯏꯅꯤꯉ ꯑꯃꯗ ꯈꯨꯝꯕꯤꯔꯅ ꯃꯃꯥꯏꯅꯤꯁ ꯑꯗꯨꯗꯥ ꯈꯪꯗꯦ ꯑꯩꯈꯣꯏꯒꯤꯗꯤ ꯑꯃꯗꯨꯗ
ꯍꯌꯦꯡ ꯄꯣ ꯄꯣꯕ ꯀꯥꯕꯒꯪꯗꯦ ꯑꯩ ꯐꯨꯔꯤꯠꯁ ꯑꯝꯇ ꯂꯤꯠꯍꯧꯒꯦꯅ ꯂꯤꯠꯂ ꯂꯥꯛꯏꯅꯤꯒꯗ ꯑꯔꯖꯦꯟꯇ ꯀꯩꯅꯣꯒꯤ ꯑ ꯐꯣꯇꯨꯒꯜꯒꯤ ꯐꯠꯀ ꯂꯩꯑꯦ ꯑ ꯑꯗꯨꯕꯨ ꯂꯩꯂꯑꯦ ꯆꯥꯖꯥꯅꯤꯍꯦ ꯑꯩꯗꯤ ꯌꯦꯡꯉꯔꯣꯏ ꯍꯣꯔꯦꯟꯗ ꯅꯠꯇ꯭ꯔꯗ ꯌꯦꯡꯉꯨꯔꯗ ꯑꯩ ꯇꯨꯝꯕ ꯌꯥ ꯇꯨꯝꯕ ꯌꯥꯔꯣꯏ ꯈꯪꯉꯦꯕ
ꯌꯦꯡꯉꯔꯤꯁꯤꯦ ꯌꯥꯗꯕꯅꯤꯕꯣ ꯄꯨꯡ ꯕꯥꯔꯣ ꯑꯗꯨꯝ ꯇꯥꯁꯜꯂꯛꯀꯅꯤ ꯕꯥꯥꯔꯣ ꯇꯥꯁꯟꯕꯗꯩ ꯃꯈꯥꯏ ꯑꯃꯨꯛ ꯇꯥꯁꯜꯂꯛꯀꯅꯤ ꯑꯗꯩ ꯍꯧꯖꯤꯟꯈ꯭ꯔꯦ ꯅꯨꯃꯤꯁ ꯂꯑꯅꯤ ꯎ ꯊꯥꯖꯂꯨꯔꯅꯤ
ꯑꯗꯨꯅꯦ ꯑꯃꯨꯛ ꯊꯥꯒꯠꯂꯅꯤ ꯌꯦꯡꯅꯤꯡꯕꯁꯨ ꯌꯦꯡꯅꯤꯡꯕꯅꯤꯅꯀꯣ ꯑ ꯄꯥꯃꯤꯅꯣ
ꯚꯥꯏ ꯉꯁꯤꯅ ꯂꯣꯏꯕꯁꯨ ꯌꯥꯔꯦꯗ
ꯌꯥ ꯂꯩꯦ ꯑꯗꯨꯅꯦ ꯌꯦꯡꯍꯧꯁꯤꯔꯁꯨ ꯈꯜꯂꯤꯅꯦ ꯎ ꯐꯥꯈꯤꯁꯤꯅ ꯄꯨ꯭ꯔꯣ ꯀꯥꯎꯈꯤꯗ꯭ꯔꯥꯅ ꯑꯃꯨꯛ
ꯑꯁꯤ ꯌꯦꯡꯍꯧꯗ꯭ꯔꯗꯤ ꯌꯦꯡꯕ ꯐꯪꯅꯤꯡꯗꯕꯁꯨ ꯌꯥꯗꯕꯦ
ꯎ ꯑꯗꯨꯅꯤ ꯈꯜꯂꯤꯁꯤꯒ ꯑꯩꯈꯣꯏꯅ ꯇꯧꯍꯟꯅꯤꯡꯉꯤꯁꯤꯒ ꯑꯁ ꯉꯁꯤ ꯅꯪꯅ ꯀꯥꯊꯣꯔꯛꯑꯗꯤ ꯚꯥꯏ ꯁꯤꯝꯇꯪꯒꯗꯤ ꯂꯥꯟꯅꯟꯅꯤꯡꯕ
ꯎ ꯀꯩꯅꯣ ꯐꯥꯏꯅꯦꯜ ꯂꯧꯗꯣꯏ ꯇꯤꯅꯤ
ꯍꯣꯏ ꯚꯥꯏ ꯑꯗꯨꯃꯥꯏꯅ ꯍꯥꯏꯔꯁꯨ ꯌꯥꯔꯦ ꯚꯥꯏ ꯑꯗꯨꯃꯥꯏ ꯍꯥꯏꯁꯨ ꯌꯥꯔꯦ ꯚꯥꯏ ꯐꯥꯏꯅꯦꯜ ꯂꯧꯁꯤꯁꯨ ꯌꯥꯏꯔꯣꯏ ꯀꯩꯅꯁ ꯑꯁ ꯐ꯭ꯔꯥꯟꯁꯀ ꯊꯦꯡꯅꯗꯣꯏꯅꯤꯀꯣ ꯀꯩꯒꯨꯝꯕ ꯀꯥꯔ ꯀꯥꯔꯒꯗꯤ
ꯎꯝ
ꯎꯝ ꯀ ꯀꯖꯨꯅꯤ ꯑꯣꯕꯦꯜꯖꯤꯡ ꯃꯥꯟ ꯊꯅꯗꯤꯕ ꯁꯦꯃꯤꯗ ꯐ꯭ꯔꯥꯟꯁꯀ ꯊꯦꯡꯅꯕ ꯅꯠꯇ꯭ꯔꯥ
ꯎꯝ
ꯎꯝ ꯐꯥꯏꯁꯁꯤ ꯆꯪ ꯆꯪꯉꯦꯅ ꯈꯪꯉꯦꯕ ꯃꯤꯑꯣꯏꯁꯤꯅ
ꯎꯝ ꯇꯋ ꯑꯗꯨ ꯀꯗꯣꯅꯤ
ꯀꯅꯥ ꯀꯥꯟꯅꯣ ꯆꯠꯂꯣ ꯍꯥꯏꯖꯤꯜꯂꯛꯑꯗꯤ ꯃꯤ ꯅꯠꯇ꯭ꯔꯥ ꯑꯇꯣꯞꯄ ꯃꯤꯅ
ꯍꯥꯎꯒꯗꯤ ꯆꯥꯁ ꯉꯔꯤ ꯇ ꯀꯅꯗꯤ ꯆꯥꯁ ꯉꯔꯤ ꯇꯦ
ꯀꯩꯅꯣꯒꯤꯗꯨꯁꯨ ꯑꯁꯔꯥ ꯁꯅꯕ ꯂꯣꯏꯔꯦ ꯄꯨꯔꯥ ꯕꯣꯛ ꯌꯨ ꯑꯦꯐ ꯁꯤꯗ ꯍꯥꯏꯕ ꯑꯁ ꯇꯧꯋꯅꯦꯌꯦ
ꯑꯦꯗꯤ ꯈꯔ ꯁꯣꯕ
ꯕꯣꯜꯕꯨ ꯄꯥꯏ ꯐꯪꯗꯦ ꯍꯥꯏꯕ ꯀꯩꯅꯣ ꯀꯥꯡꯕꯨꯗꯨꯣ ꯄꯨꯔꯥ ꯑꯣꯏꯗ ꯒꯣꯜꯁꯨ ꯇꯒꯦ ꯇꯦ ꯎꯝ ꯇꯥꯔꯒꯦꯠ ꯑꯣꯟ ꯁꯣꯠꯇꯨꯁꯨ ꯖꯦꯔꯣ ꯑꯣꯏꯔꯀꯝꯗ ꯍꯧꯧꯕꯔꯦ ꯃꯣꯏꯒꯤ
ꯄꯄꯤꯦꯅ ꯁꯥꯎꯅꯤꯗꯒꯤ
ꯃꯣꯏ ꯌꯨ ꯑꯦꯐ ꯁꯤ ꯁꯥꯟꯅ ꯂꯥꯛꯄꯅꯦꯅ ꯇꯞ ꯒꯦꯝ ꯁꯥꯟꯅꯩ ꯔꯞ ꯒꯦꯝ ꯁꯥꯟꯅꯩꯅ
ꯀꯥꯏꯦ ꯃꯤ ꯄꯨꯄꯥꯏ ꯄꯥꯏꯔꯦ ꯑꯣ ꯃꯣꯏꯒꯤ ꯑꯗꯨꯗꯤ ꯑꯗꯒꯤ ꯀꯩ ꯀꯅꯣ ꯃꯣꯔꯣꯛ ꯄꯣꯛꯑꯒ ꯀꯩ ꯀꯩꯅꯣ ꯁꯝꯗꯥꯏꯗ ꯑꯗꯨꯁꯨ
ꯑꯗꯨꯝ ꯇꯧꯋꯤ ꯌꯦ ꯂꯣꯄ ꯑꯟꯁꯥꯏ ꯉꯔꯥꯡ ꯔꯦꯠ ꯑꯃ ꯆꯥꯃꯔꯤꯗ ꯏꯪꯂꯦꯟꯒꯤ
ꯉꯥꯁꯥꯏꯅꯦ ꯃꯣꯏ ꯎꯝꯣ ꯃ ꯃꯤ ꯃꯈ ꯑ ꯍꯣ
ꯎꯝ
ꯎ ꯑꯗꯨꯝ ꯆꯥꯃꯔ
ꯄꯆꯅ
ꯑꯗꯨꯗꯦ ꯣꯖꯁ ꯂꯄꯤ ꯀꯩꯅꯣ ꯐꯥꯏꯅꯤꯜꯁꯦ ꯗꯦꯠ ꯅꯥꯏꯟꯇꯤꯟ ꯑꯣꯏꯔꯅꯤꯀꯣ
ꯗꯦꯠ ꯅꯥꯏꯟꯇꯤꯟ ꯇꯥꯕ꯭ꯔꯥ
ꯟꯇꯤꯟꯝꯗꯔꯗꯤ ꯄꯥ
ꯎꯝ ꯍꯣꯔꯦ ꯉ ꯄꯑꯗꯤ ꯄꯣꯟꯒ ꯌꯦꯡꯅꯤꯡꯉ ꯍꯦꯅ
ꯌꯦꯡꯒꯤꯗꯕꯁꯨꯨ ꯌꯥꯏꯒ
ꯑ ꯅꯠꯇ꯭ꯔꯦ ꯁ ꯏꯁꯄꯦꯟꯁꯦ ꯑꯁꯣꯝ ꯅꯥꯀꯟꯗ ꯂꯩꯔꯝꯒꯗꯤꯅꯨꯡꯉꯥꯏꯗꯧꯅꯤꯅꯦ
ꯍꯣꯏ ꯍꯣꯏ ꯃꯣꯏ ꯑꯗꯨ ꯃꯣꯏ ꯃꯆꯤꯟ ꯊ ꯉꯣꯝꯊꯣꯛꯅ ꯂꯥꯛꯄ
ꯑꯇꯩ ꯁꯣꯝꯅꯥꯀꯟꯗ ꯑꯀꯟꯕ ꯈꯔ ꯂꯩꯔꯣ ꯁꯣꯝꯅꯥꯀꯟꯗ ꯍꯥꯏꯗꯤ ꯗꯦꯕꯤꯔꯤ ꯏꯇꯗꯤ ꯃꯤ ꯇꯥꯎ ꯂꯩ
ꯍꯟꯗꯛꯀꯤ ꯀꯩꯅꯣꯁꯤꯗ ꯍꯟꯗꯛꯀꯤ ꯁꯤꯒꯤ ꯀꯩꯅꯣꯒꯤ ꯐꯤꯆꯔꯁꯤꯗ ꯃꯣꯏꯅ ꯐꯥꯏꯅꯦꯜ ꯌꯧꯗ꯭ꯔꯕ ꯃꯣꯏ ꯁꯤꯒ ꯁꯤꯒ ꯁꯤ ꯌꯥꯔꯕꯅꯤꯅꯦ
ꯃꯣꯏꯗꯤ ꯅꯨꯡꯉꯥꯏꯔꯦꯅ ꯃꯣꯏꯗꯗꯤ ꯁꯣꯝꯗꯗꯤ ꯑ ꯇꯤꯡꯈꯪ ꯃꯔꯛꯇ ꯎꯝ ꯇꯤꯡꯈꯪ ꯃꯔꯛꯇꯤ ꯆꯠꯄ ꯆꯞ ꯃꯥꯟꯅꯔꯦꯕ ꯄꯦꯟꯖ꯭ꯔꯥꯏꯁꯤꯡ ꯊꯣꯡꯉꯕꯣ
ꯊꯣꯡꯕꯁꯤꯗ ꯚꯏ ꯔꯣꯁꯟꯅ ꯆꯥꯛ ꯊꯣꯡꯕ ꯆꯈ꯭ꯔ